ꯍꯜꯂꯣ꯫
ꯍꯜꯂꯣ꯫
ꯇꯥꯕꯔꯣ꯫
ꯍꯜꯂꯣ꯫ ꯇꯥꯕ꯭ꯔꯣ꯫
ꯇꯥꯌꯦꯀꯣ ꯎꯝ꯫
ꯊꯃꯩ ꯂꯩꯔꯤꯕ꯭ꯔꯣ ꯅꯨꯡꯉꯥꯏꯔꯤꯕ꯭ꯔꯣ꯫
ꯅꯨꯡꯉꯥꯏꯔꯤꯗ꯫
ꯑꯣ꯫ ꯆꯥꯛꯇꯤ ꯆꯥꯔꯕꯣ꯫
ꯀꯔꯤ ꯆꯥꯛꯅꯣ ꯍꯧꯖꯤꯛꯁꯦ꯫ ꯆꯥꯛ ꯌꯦꯟꯖꯥꯡ ꯊꯣꯡꯗ꯭ꯔꯤꯌꯦ ꯅꯨꯡꯗꯥꯡꯒꯤ꯫ ꯇꯥꯌꯦꯀꯣ꯫
ꯑꯗꯨ ꯆꯥꯛ ꯌꯦꯟꯁꯥꯡ ꯊꯣꯡꯗ꯭ꯔꯤꯌꯦ ꯍꯥꯏꯕ ꯑꯩꯗꯣ꯫
ꯐꯖꯅ ꯇꯥꯗꯦꯅꯦ꯫
ꯅꯪꯒꯤꯗꯣ ꯕꯣꯂꯨꯝꯗꯣ ꯈꯔ ꯂꯩ ꯈꯠꯂꯣ꯫
ꯀꯔꯤ ꯀꯔꯤ ꯇꯧꯔꯤꯅꯣ ꯍꯧꯖꯤꯛꯀꯥꯟ꯫
ꯏꯁ ꯀ꯭ꯔꯤ ꯀ꯭ꯔꯤ ꯇꯧꯔꯤꯅꯣ ꯍꯥꯏꯌꯦ ꯏꯁ꯫ ꯀꯥꯔꯤꯁꯨ ꯇꯧꯗꯦ ꯑꯗꯨꯝ ꯂꯩꯌꯦ ꯌꯨꯝꯗ꯫ ꯅꯪꯗꯤ꯫
ꯅꯨꯡꯉꯥꯏꯔꯤꯌꯦ ꯫ ꯍꯣꯏ ꯍꯣꯏ ꯇꯥꯏꯌꯦ꯫ ꯇꯥ ꯇꯥꯕ꯭ꯔꯣ꯫
ꯅꯨꯡꯉꯥꯏꯕ꯭ꯔꯣ ꯅꯪꯒꯤ ꯅꯦꯠꯋꯥꯛ ꯅꯨꯡꯉꯥꯏꯕ꯭ꯔꯣ꯫
ꯍꯣꯏꯌꯦ ꯍꯣꯏꯌꯦ ꯅꯨꯡꯉꯥꯏꯔꯤꯌꯦ꯫
ꯏꯁ ꯊꯦꯡꯉꯤꯍꯦ ꯈꯨꯝꯕꯁꯤ ꯊꯨ ꯊꯦꯡꯉꯤꯍꯦ꯫
ꯍꯥꯥ꯫
ꯔꯤꯄ꯭ꯂꯥꯏ ꯇꯧꯕꯗꯣ ꯅꯪꯅ ꯈꯨꯝꯕꯗꯣ ꯑꯩꯅ ꯋꯥꯡꯉꯔꯀꯥꯟꯗ ꯑꯃꯨꯛ ꯈꯨꯝꯕꯗꯣ ꯊꯦꯡꯉꯦꯕ꯫
ꯑꯣ ꯏꯁ ꯅꯦꯠꯋꯥꯛ꯫ ꯅꯦꯠꯋꯥꯛꯁꯦ ꯈꯔ ꯅꯨꯡꯉꯥꯏꯕꯒꯤ ꯑꯣꯏꯔꯝꯒꯅꯤ ꯐꯠꯇꯕꯒꯤ ꯑꯣꯏꯔꯝꯒꯅꯤ꯫
ꯉꯁꯥꯏ ꯀꯥꯏꯗ ꯆꯠꯄꯅꯣ ꯅꯪ꯫ ꯉꯁꯥꯏꯗꯣ ꯀꯥꯏꯗ ꯆꯠꯄ꯭ꯔꯣ꯫ ꯍꯜꯂꯣ꯫ ꯍꯜꯂꯣ
ꯍꯧꯖꯤꯛꯀꯥꯟ ꯀꯔꯤ ꯀꯔꯤ
ꯇꯥꯕꯔꯣ
ꯀꯃꯥꯏꯅ ꯂꯩꯕꯣ
ꯇꯥꯕꯔꯣ?
ꯊꯕꯛꯁꯦ
ꯍꯜꯂꯣ
ꯍꯣꯏ ꯍꯣꯏ ꯇꯥꯏꯌꯦ꯫
ꯑꯁ ꯅꯪꯗꯤ ꯑꯉꯥꯑꯦꯍꯦ꯫ ꯃꯤꯅ ꯈꯨꯝ ꯃꯤꯅ ꯍꯥꯏꯕꯗꯨ ꯈꯨꯝꯗ꯭ꯔꯒ ꯅꯥꯊꯅ ꯑꯗꯨꯝ ꯋꯥ ꯉꯥꯡꯔꯒ ꯂꯩꯍꯦ꯫
ꯅꯦꯠꯋꯔꯛꯁꯦ ꯈꯔ ꯁꯂꯣ ꯑꯣꯏꯕꯒꯤ ꯑꯣꯏꯅ
ꯉꯁꯥꯏꯗꯨ ꯀꯥꯏꯗ ꯆꯠꯄ꯭ꯔꯣ ꯍꯥꯏꯕꯅꯦ꯫ ꯉꯁꯥꯏꯗꯣ
ꯑꯣ
ꯍꯜꯂꯣ ꯀꯥꯏꯗ ꯆꯠꯄꯅꯣ?
ꯑꯩ ꯂꯧ ꯂꯝꯕꯤ ꯁꯦꯝꯕ ꯂꯝꯕꯤ ꯁꯦꯝꯕ ꯆꯠꯄꯀꯣ꯫
ꯑꯣ ꯎꯝ
ꯉꯁꯤ ꯀꯔꯤ- ꯀꯔꯤ ꯇꯧꯕ꯭ꯔꯥ?